ꯑ ꯍꯂꯣ
ꯑꯣ ꯇꯥꯔꯕꯣ
ꯑꯧ ꯇꯥꯔꯦ
ꯑꯣꯀꯦ ꯑꯣꯀꯦ ꯗꯨ ꯀꯩꯗꯧꯔꯝꯃꯤꯅꯣ
ꯑꯣ ꯕ꯭ꯔꯣ ꯆꯥꯛꯊꯣꯛꯄꯗ ꯉꯥꯏꯔꯤꯌꯦ
ꯆꯥꯛ ꯊꯣꯡꯕꯗ ꯉꯥꯏꯔꯤ ꯑꯩꯗꯤ ꯑꯗꯨꯗꯨꯅ ꯑꯩꯗꯤ ꯊꯣꯡ ꯊꯣꯡꯕꯗ ꯉ ꯥꯏꯔꯤ ꯨꯕ꯭ꯔꯥꯅ ꯈꯜꯂꯨꯔꯦ ꯌꯥꯝ ꯊꯦꯡꯉꯦ ꯍꯥꯏꯒꯦ ꯇꯧꯕꯅꯤꯅꯦ ꯑꯩꯁꯨ ꯂꯣꯏꯕꯗ ꯉꯥꯏꯔꯤꯌꯦ ꯑꯗꯨꯩ ꯉꯥꯍꯥꯛ ꯄꯣꯊꯥꯔꯝꯕꯅꯦꯗ
ꯑꯣ ꯄꯣꯊꯥꯕ ꯑꯣꯏꯅ ꯑꯗꯨꯝ ꯁꯛꯈꯪ ꯃꯥꯏꯈꯪꯅꯔꯣꯁꯦ
ꯑꯥ ꯑꯗꯨꯕꯨꯗꯤ ꯅꯨꯡꯇꯤꯒꯤ ꯁꯨꯝ ꯎꯅꯗꯧ ꯂꯩꯔꯕ ꯉꯥꯛ
ꯑꯥ ꯀꯩ ꯃꯊꯦꯜꯇꯧ ꯍꯣꯠ ꯀꯔꯤ ꯃꯊꯦꯜ ꯍꯣꯠꯅꯔꯒꯦ ꯉꯁꯤꯗꯤ
ꯑ ꯉꯁꯤꯁꯦ ꯀꯩꯅꯣ ꯇꯧꯁꯜꯂꯦ ꯀꯥꯡꯉꯧ ꯑꯃ ꯍꯧꯁꯜꯂꯒ ꯑꯗꯨꯝ ꯆꯝꯅ ꯂꯣꯏꯁꯜꯂꯦ ꯍꯥꯏꯇꯥꯔꯦꯅꯦ
ꯑꯣ ꯅꯊꯟꯇꯔꯣ ꯆꯥꯔꯤꯁꯦ
ꯎꯝ ꯏꯊꯟꯗ ꯅꯠꯇꯦ ꯑꯩꯈꯣꯏꯒꯤ ꯀꯩꯅꯣ ꯄꯦꯔꯦꯟꯁꯁꯤꯡꯒ ꯆꯥꯃꯤꯟꯅꯕꯅꯦ ꯑꯩ ꯃꯨꯛ ꯕꯔꯣꯗꯤ ꯀꯩ ꯑꯣ ꯑꯩꯅꯗꯤ ꯊꯣꯡꯗ꯭ꯔꯦ ꯑꯩꯅꯁꯨ ꯃꯇꯦꯡ ꯃꯇꯦꯡ ꯄꯥꯡꯕꯗ ꯂꯩꯔꯦ
ꯅꯪꯅ ꯊꯣꯡꯕ꯭ꯔꯅ ꯀꯜꯂꯦꯅꯦ
ꯑꯣ
ꯑꯩꯗꯤ ꯑꯩꯗꯤ ꯀꯩꯅꯣ ꯃꯃꯤꯡꯅꯣ ꯈꯪꯗꯦꯅꯦ ꯀꯔꯤ ꯍꯥꯏꯁꯤꯔ ꯕꯤꯟꯁꯇꯤ ꯑꯣꯏꯔꯒꯀꯣ ꯀꯔꯝꯕ ꯌꯥꯝꯗꯤ ꯇꯣꯉꯥꯟ ꯇꯣꯉꯥꯟꯕ ꯂꯩꯗꯅꯀꯣ ꯕꯤꯟꯁꯇꯁꯨ
ꯑꯥ
ꯍꯟꯗꯛ ꯁꯤꯖꯟꯒꯤ ꯕꯤꯟꯁꯅꯤꯅꯦ ꯑꯗꯨꯒ ꯁꯧꯒꯔꯤꯒ ꯊꯣꯡꯉꯦ
ꯑꯣ ꯑꯗꯨꯝ ꯑꯗꯨꯝ ꯆꯥꯕ ꯌꯥꯕꯅꯤꯗ ꯕ꯭ꯔꯣ ꯑꯗꯨꯗꯤ ꯁꯧꯒ꯭ꯔꯤ ꯍꯥꯏꯕꯅꯤꯅ ꯍꯧꯖꯤꯛ ꯁꯤꯖꯟꯅꯤꯅ ꯑꯥ
ꯆꯥꯔꯀꯥꯟꯗ ꯍꯥꯎꯇꯕꯩ ꯋꯥꯅꯤꯗ ꯑꯗꯨꯝ ꯃꯔꯛ ꯃꯔꯛꯇ ꯆꯥꯕꯁꯤꯗꯤ ꯑꯗꯨꯝ ꯍꯥꯎꯕꯅꯤꯗ
ꯑꯥ ꯕ꯭ꯔꯣꯗꯤ ꯀꯩꯅꯣ ꯇꯧꯔꯣꯏꯗ꯭ꯔꯣ ꯋꯥꯔꯜ ꯀꯞꯀꯨꯝꯕ ꯌꯦꯡꯕ꯭ꯔꯣ
ꯑꯩꯁ ꯋꯥꯔꯜ ꯀꯞ ꯌꯦꯡꯗꯅ ꯃꯤꯠꯀꯁꯦ ꯂꯣꯏ ꯁꯥꯔꯕꯅꯤꯅꯦ ꯇꯧꯔꯤꯁꯦ ꯉꯁꯤꯁꯨ ꯑꯃꯨꯛ ꯇꯨꯌꯦꯜꯞ ꯊꯥꯔꯇꯤꯗ ꯑꯃꯨꯛ ꯂꯩꯔꯦ ꯅꯨꯡꯉꯥꯏꯒꯗꯕ ꯃꯦꯠꯁ
ꯑꯣ ꯀꯅꯥ ꯀꯅꯥ ꯂꯩꯒꯦ ꯉꯁꯤꯗꯩꯗꯤ ꯌꯥꯝ ꯀꯟꯅꯗꯤ ꯌꯦꯡꯗ꯭ꯔꯦꯕꯨ ꯍꯧꯖꯤꯛꯀꯥꯟꯁꯦ
ꯑꯩ ꯉꯁꯤꯁꯦ ꯐ꯭ꯔꯥꯟꯁꯀ ꯅꯣꯔꯋꯦ ꯂꯩꯕꯅꯦ ꯅꯨꯡꯉꯥꯏꯔꯗꯕꯅꯤ ꯍꯥꯏꯕꯗꯤ ꯍꯂꯥꯟꯒ ꯍꯂꯥꯟꯒ ꯄꯦꯒ ꯇꯧꯅꯔꯗꯣꯏꯅꯦ
ꯑꯣ ꯑꯣ ꯌꯥꯝꯅ ꯀꯩꯅꯣ ꯌꯕ ꯌꯪꯁꯇꯥꯔ ꯉꯥꯛꯇꯅꯤꯅꯦꯀꯣ ꯍꯧꯖꯤꯛꯇꯤ
ꯑꯩꯒꯤ ꯇꯤꯝ ꯑꯁꯦꯡꯕ ꯈ꯭ꯋꯥꯏꯗꯒꯤ ꯄꯥꯝꯕꯗꯨꯕꯨꯗꯤ ꯕ꯭ꯔꯥꯖꯤꯜ ꯄꯥꯝꯃꯦꯕ ꯑꯗꯨꯒ ꯑꯔꯖꯦꯟꯇꯤꯅꯥꯒ
ꯑꯥ ꯑꯣ ꯑꯃꯗꯤ ꯃꯥꯅꯔꯦꯕ꯭ꯔꯣ
ꯇꯤꯝꯃꯥꯟꯅꯔꯦꯅꯦ ꯑꯗꯨꯗꯤ ꯄꯣꯔꯇꯨꯒꯜꯕꯨꯁꯨ ꯄꯥꯝꯃꯦꯕ ꯄꯣꯔꯇꯨꯒꯣꯜꯕꯨꯁꯨ ꯄꯥꯝꯃꯦꯕ ꯍꯥꯏꯕꯗꯤ ꯂꯥꯁ ꯋꯥꯔꯜ ꯀꯞ ꯑꯣꯏꯕꯅꯤꯅ ꯅꯨꯡꯁꯤ ꯆꯤ ꯑꯗꯨꯏꯁꯨ ꯃꯥꯁꯤꯀꯣ ꯀꯔꯤ ꯍꯥꯏꯔꯤꯁꯦ ꯈꯔ ꯃꯁꯥꯗ ꯆꯥꯎꯈꯠ ꯀꯔꯤ ꯍꯥꯏꯁꯤꯔꯦ ꯄꯣꯡꯕ ꯑꯃ ꯌꯥꯎꯋꯦꯕꯀꯣ ꯑꯗꯨꯒꯤ ꯍꯣꯏ ꯑꯗꯨꯒꯤ ꯌꯥꯝ ꯈꯔ ꯅꯨꯡꯉꯥꯏꯗꯕꯀꯣ ꯁꯞꯄꯣꯔꯠ ꯇꯧꯅꯤꯡꯉꯁꯨ ꯇꯧꯅꯤꯡꯗꯕ ꯑꯃ ꯐꯥꯎꯔꯛꯄ
ꯑ ꯀꯩꯅꯣꯕꯨꯗꯤ ꯍꯥꯏꯇꯥꯔꯦꯅꯦ ꯍꯥꯏꯗꯤ ꯃꯥꯒꯤ ꯄ꯭ꯂꯦꯌꯥꯔꯕꯨꯗꯤ ꯀꯩꯅꯣꯅꯤ ꯍꯦꯟꯅ ꯐ ꯐꯦꯟ ꯁꯤꯡꯅ ꯍꯦꯟꯅ ꯂꯥꯏ ꯌꯥꯎꯕꯗꯣ
ꯑ ꯃꯁꯥꯒꯤꯁꯨ ꯌꯥꯝ ꯏꯒꯣ ꯋꯥꯡꯉꯦꯕ ꯒꯣꯜ ꯑꯅꯤꯃꯛꯛ ꯆꯍꯜꯂꯒ ꯆꯠꯂꯒ ꯀꯩꯅꯣ ꯀꯩꯅꯣꯒ ꯇꯧꯔꯒ
ꯍ ꯍ ꯍ
ꯃꯤꯅ ꯑꯍꯨꯝ ꯆꯜꯂꯦ ꯑꯗꯨꯝ ꯐ꯭ꯔꯤꯗ ꯂꯩꯌꯦꯕꯀꯣ ꯍꯥꯏꯕꯗꯤ ꯁꯦꯂꯦꯕ꯭ꯔꯦꯁꯟꯗꯨꯁꯨ ꯇꯧꯔꯁꯅꯨ ꯌꯥꯔꯦ ꯀꯥꯏꯗꯦꯅꯦ ꯍꯔꯥꯎꯕꯒꯤ ꯇꯧꯔꯤꯅꯦ
ꯃꯥꯅꯦ
ꯑꯗꯣ ꯄ꯭ꯔꯦꯁꯀꯨꯝꯕꯗ ꯃꯤꯅ ꯍꯥꯡꯉꯀꯥꯟꯗ ꯑꯁ ꯇꯧꯔꯨꯔꯨ ꯇꯧꯔꯨ ꯇꯧꯔꯒ ꯇꯧꯕꯗꯣ ꯇꯪꯗꯦ ꯌꯥꯝ ꯅꯨꯡꯉꯥꯏꯇꯦꯕ ꯍꯥꯏꯕꯗꯤ ꯑꯅꯤꯃꯛ ꯕꯦꯁ ꯄ꯭ꯂꯦꯌꯔ ꯃꯤꯅ ꯈꯪꯅꯔꯕꯕꯅꯦ ꯑꯅꯤꯃꯛ ꯑꯗꯨ ꯁꯞꯄꯣꯔꯠ ꯇꯧꯃꯤꯟꯅꯔꯒ ꯇꯧꯒꯗꯕꯁꯦ ꯃꯣꯏꯅ
ꯑ ꯑꯗꯨꯝꯗꯤ ꯂꯩꯇ꯭ꯔꯦ ꯍꯥꯏꯗꯤ ꯃꯣꯏ ꯔꯦꯁꯄꯦꯛꯇꯤꯡ ꯏꯁ ꯑꯥꯗꯔ ꯍꯥꯏꯕꯗꯣ ꯑꯗꯨꯝ
ꯍꯣꯏ ꯑꯅꯤꯃꯛ ꯈꯪꯉꯕꯅꯦ ꯑꯅꯤꯃꯛꯇ ꯇꯥꯟꯅꯕꯅꯦ ꯀꯝꯄ꯭ꯂꯦꯟ ꯇꯧꯅꯔꯒ ꯂꯩꯕꯅꯦ ꯑꯗꯨꯒꯗꯤ ꯏꯟꯇꯔꯚꯤꯌꯨꯗꯅ ꯑꯃ ꯍꯥꯏꯌꯦ ꯀꯩꯅꯣꯗꯅ ꯑꯃꯨꯛ ꯑꯃ ꯍꯥꯏꯌꯦ
ꯑꯍ
ꯏꯁ ꯏꯟꯇꯔꯚꯤꯌꯨꯗꯅ ꯑꯩꯗꯤ ꯋꯥꯔꯜ ꯀꯞ ꯐꯪ ꯉꯝꯕꯁꯦ ꯑꯩꯒꯤ ꯗ꯭ꯔꯤꯝ ꯅꯠ ꯇꯦꯒ ꯇꯧꯁꯤꯜꯂꯦ ꯑꯃꯨꯀ ꯃꯥꯒꯤ ꯌꯨꯇ꯭ꯌꯨꯨꯞ ꯆꯦꯅꯦꯜꯗꯨꯗ
ꯑꯣ ꯀꯩꯅꯣ ꯇꯧꯔꯀꯥꯟꯗ ꯃꯥꯅ ꯉꯝꯃꯛꯇ꯭ꯔꯀꯥꯟꯗ ꯋꯦ ꯑꯃ ꯊꯤꯔꯛꯄꯒꯤ ꯃꯑꯣꯡꯗꯀꯣ
ꯑꯩꯒꯤ ꯗꯔ꯭ꯤꯝ ꯅꯠꯇ꯭ꯔꯦ ꯍꯥꯏꯔꯛꯄꯅꯦꯕ
ꯃꯣꯏꯁꯨ ꯂꯣꯢꯅ ꯍꯥꯏꯗꯕ꯭ꯔꯣ ꯍꯥꯏꯗꯤ ꯀꯩꯅꯣ ꯑꯣꯏꯅ ꯃꯦꯁꯤ ꯑꯣꯏꯅ ꯕꯣꯟ ꯀꯩꯅꯣ ꯇꯧꯕ ꯈꯣꯠꯄ ꯋꯥ ꯉꯥꯛꯇꯁꯨ ꯅꯠꯇꯕ ꯍꯥꯏꯗꯤ ꯃꯤꯅ ꯉꯝꯃꯤꯗꯣ ꯈꯣꯠꯂꯤꯗꯣ ꯍꯥꯏꯗꯤ ꯇꯪꯗ ꯑꯣꯏꯁꯨ ꯈꯔ ꯀꯪꯒ꯭ꯔꯆꯨꯂꯦꯁꯟꯗꯕꯨ ꯍꯥꯏꯔꯁꯨ ꯊꯥꯒꯠꯄꯕ ꯌꯥꯕ ꯋꯦꯗ ꯑꯝꯇ ꯍꯥꯏꯗꯕꯅꯦꯕ ꯃꯣꯏ ꯐꯦꯝꯂꯤꯁꯦ ꯃꯥꯗꯤ ꯑꯗꯨ ꯇꯧꯕꯩꯅꯤꯗ ꯑꯗꯥ ꯇꯧꯕꯩꯅꯤꯗꯅ ꯃꯤꯉꯣꯟꯗꯅ ꯀꯩꯅꯣ ꯇꯧꯕꯗꯣ ꯑꯦꯛꯁꯀ꯭ꯌꯨꯁ ꯊꯤꯍꯟꯕꯗꯣ ꯑꯗꯨꯃꯥꯏꯅ ꯑꯣꯏ
ꯑꯅꯤꯃꯛ ꯁꯞꯄꯣꯔꯠ ꯇꯧꯅꯔꯒ ꯍꯣꯏ ꯃꯥꯁꯨ ꯍꯩꯌꯦ ꯇꯧꯔꯒ ꯃꯤꯅ ꯅꯨꯡꯁꯤꯒꯗꯕꯅꯦꯕ ꯑꯗꯣ ꯃꯥꯁꯦ ꯈꯔ ꯀꯔꯤ ꯍꯥꯏꯁꯤꯔꯥ ꯁꯥꯟꯅꯕꯁꯨ ꯈꯔ ꯔꯤꯇꯥꯏꯌꯔ ꯆꯠꯄꯒꯤ ꯃꯇꯝꯗꯣ ꯑꯣꯏꯔꯦꯗ ꯃꯥꯒꯤꯗꯤ ꯁꯥꯟꯅꯕꯁꯦ ꯈꯔ ꯍꯅꯅ ꯒꯤꯒ ꯃꯥꯟꯅꯗ꯭ꯔꯦꯕ ꯍꯅ ꯗꯤ ꯍꯩꯔꯝꯃꯦꯕ ꯐꯖꯩ ꯑꯗꯣ ꯍꯧꯖꯤꯛꯀꯥꯟꯗꯤ ꯌꯥꯗ꯭ꯔꯦꯕ ꯃꯥꯁꯦ
ꯃꯣꯏ ꯆꯍꯤ ꯃꯇꯥꯡꯗꯨꯅ ꯑꯣꯏꯔꯝꯕꯁꯨ ꯌꯥꯏꯗ ꯕ꯭ꯔꯣ ꯍꯥꯏꯗꯤ ꯀꯩꯅꯣ ꯃꯣꯏꯒꯤ ꯀꯩ ꯍꯥꯏꯅꯤ
ꯑꯗꯣ ꯍꯧꯖꯤꯛꯀꯤ ꯃꯦꯁꯤꯗ ꯑꯗꯨꯝ ꯌꯥꯔꯤꯗꯅ ꯁꯥꯟꯅꯕ ꯉꯝꯃꯤꯗꯅ
ꯎꯝ ꯃꯥꯟꯅꯗꯦꯗ ꯕ꯭ꯔꯣ ꯑꯅꯤꯁꯦ ꯍꯥꯏꯗꯤ ꯄ꯭ꯂꯦ ꯁ꯭ꯇꯥꯏꯜꯁꯦ ꯍꯥꯏꯒꯗ꯭ꯔꯥ ꯀꯣ ꯑ ꯀꯩꯅꯣ ꯇꯧꯕꯒꯤ ꯋꯥ ꯉꯥꯛ ꯅꯠꯇꯕ ꯍꯥꯏꯗꯤ ꯃꯦꯁꯤ ꯑꯣꯏꯅ ꯁꯥꯟꯅꯕ ꯄ꯭ꯂꯦ ꯁ꯭ꯇꯥꯏꯜꯁꯤꯅ ꯄ꯭ꯂꯦ ꯀꯔꯒꯤ ꯇꯥꯏꯞ ꯁꯥꯟꯅꯩꯌꯦꯕ ꯑꯗꯨꯒ ꯔꯣꯅꯥꯜꯗꯣꯒꯤ ꯁꯥꯟꯅꯕ ꯑꯥ ꯑꯣꯡꯂꯤ ꯁ꯭ꯇ꯭ꯔꯥꯏꯀꯤꯡ ꯈꯛꯇꯒꯤ ꯇꯥꯏꯞꯇ ꯇꯧ ꯂꯩꯌꯦꯕ ꯃꯣꯏꯅ ꯑꯃꯨꯛ
ꯑꯁ ꯑꯅꯤꯃꯛ ꯇꯧꯋꯦꯗ ꯑꯃꯗꯗꯤ ꯒꯣꯜꯁꯨ ꯁꯦꯝꯃꯦ ꯃꯥꯁꯨ ꯆꯪꯁꯨ ꯆꯪꯉꯦ ꯃꯥ ꯆꯥꯟꯁ ꯐꯪꯉꯀꯥꯟꯗꯁꯨ ꯇꯧꯋꯤ ꯑꯗꯨꯝ ꯆꯪꯉꯤ ꯐꯖꯩꯗꯅ ꯑꯃꯗꯨꯗꯤ ꯒꯣꯜ ꯈꯛ ꯆꯟꯅꯤꯡꯉꯥꯏ ꯒꯣꯜꯗ ꯂꯩꯔꯝꯃꯦ ꯑꯗꯨ ꯒꯣꯜ ꯆꯪꯒ꯭ꯔ ꯉꯥꯏꯔꯒ ꯇꯥꯏꯞꯇ ꯇꯧꯔꯛꯑꯦꯅꯦ
ꯃꯥꯅꯦ ꯃꯥꯅꯦ ꯍꯥꯏꯗꯤ ꯀꯩꯅꯣ ꯍꯥꯏꯅꯤ ꯑꯁ ꯑ ꯆꯥꯛ ꯑꯇꯣꯞ ꯄꯩ ꯕꯤꯕ ꯍꯦꯛ ꯑ ꯏꯟꯕꯤꯕꯒꯤ ꯃꯑꯣꯡꯗ ꯇꯧꯋꯦꯕ ꯃꯁꯥꯅꯁꯨ ꯈꯔ ꯀꯩꯅꯣ ꯇꯧꯖꯕꯒꯤ ꯕꯣꯟꯁꯨ ꯑꯝꯇ ꯌꯥꯎꯗ꯭ꯔꯦꯕ
ꯍꯣꯏ
ꯑꯗꯨꯅꯕꯨꯗꯤ ꯈꯦꯠꯅꯕꯖꯥꯠꯅꯤꯗ ꯍꯥꯏꯗꯤ ꯄ꯭ꯂꯦꯁꯦ ꯌꯦꯡꯕꯗ ꯁꯨꯝ ꯄꯣ ꯃꯥꯟꯅꯗꯦꯕ ꯍꯥꯏꯗꯤ ꯇꯤꯝ ꯇꯤꯝꯒꯤ ꯀꯣꯑꯣꯔꯗꯤꯅꯦꯁꯟ ꯂꯩꯕ ꯈꯣꯠꯄ ꯇꯤꯝ ꯋꯥꯔꯛ ꯀꯩꯀꯥꯗꯣ ꯃꯦꯁꯤꯕꯨ ꯁꯥꯟꯅꯕꯅꯤꯅ ꯐꯖꯅ ꯋꯔꯥꯛ ꯇꯧꯕ ꯃꯥꯜꯂꯦ ꯃꯥꯒꯤꯗꯗꯤ ꯇ ꯆꯥꯟꯅꯗꯕꯩ ꯇꯥꯏꯞꯇꯅ ꯎꯏꯌꯦꯕ ꯑꯦꯕꯤ
ꯑꯥ ꯍꯣꯢ ꯑꯗꯨ ꯅꯍꯥꯟ ꯁꯤꯀꯦꯟ ꯃꯦꯠꯆꯄꯨꯗꯤ ꯈꯔꯗꯤ ꯐꯖꯔꯦ
ꯎꯝ ꯑꯗꯨ ꯃꯥꯒꯤ ꯇꯤꯝꯗꯨꯅꯁꯨ ꯀꯩꯅꯣꯁꯨ ꯑꯗꯨꯝ ꯃꯥꯂꯦꯗ ꯃꯥꯒ ꯇꯥꯔꯤꯕ ꯑꯣꯄꯣꯅꯦꯟꯗꯨꯁꯨ ꯌꯥꯝꯅ ꯀꯩꯅꯣ ꯂꯩꯕ ꯇꯤꯝ ꯑꯣꯢꯔꯝ ꯑꯣꯏꯗꯕ ꯑꯥ
ꯑꯗꯣ ꯅꯦꯛꯁ ꯃꯦꯁꯇ ꯈꯪ ꯉꯃꯅꯤ ꯀꯃꯥꯏꯅ ꯇꯧꯒꯦ ꯂꯥꯅꯣ ꯊꯥꯔꯇꯤꯇꯨꯁꯤꯗ ꯂꯩꯍꯧꯕ꯭ꯔꯥ ꯀꯣꯂꯣꯝꯕꯤꯒ ꯇꯥꯔꯕꯅꯤ ꯊꯣꯛꯑꯕꯅꯦ ꯃꯣꯏ ꯀꯩꯅꯣ ꯐꯤꯛꯆꯔꯗꯣ ꯊꯣꯛꯑꯕꯅꯦꯕ ꯃꯣꯏꯒꯤꯗꯤ
ꯑꯥ
ꯑꯥꯔꯖꯦꯟꯇꯤꯅꯥꯒꯤꯗꯤ ꯀꯅꯥꯒ ꯄꯥꯟꯅꯗꯣꯏꯅꯣ ꯈꯪꯗ꯭ꯔꯤꯕ
ꯑꯣ ꯃꯥꯢꯗꯤ ꯗꯦꯁꯤ ꯂꯩꯇꯦꯕ
ꯗ꯭ꯔꯤꯕ ꯃꯣꯏ ꯑꯗꯨꯒ ꯕ꯭ꯔꯥꯖꯤꯜꯒꯗꯤ ꯖꯄꯥꯟꯒ ꯇꯥꯔꯕꯅꯦꯕ
ꯑꯥ
ꯎꯄꯥꯢ ꯂꯩꯇꯦ ꯑꯦꯁꯤꯌꯥ ꯑꯣꯏꯃꯤꯟꯅꯔꯁꯨ ꯕ꯭ꯔꯥꯖꯤꯜ ꯑꯃꯨꯛ ꯇꯧꯕ ꯇꯥꯔꯦ ꯅꯍꯥꯟꯗꯤ ꯑꯩꯗꯤ ꯑꯃꯨꯛ ꯑꯗꯨꯝ ꯖꯄꯥꯟꯁꯨ ꯁꯞꯄꯣꯔꯠ ꯇꯧ ꯕꯅꯦꯕ ꯑꯦꯛꯁꯜ ꯍꯥꯢꯕꯗꯤ ꯑꯩꯈꯣꯏ ꯑꯦꯁꯤꯌꯟ ꯃꯁꯦꯜ ꯑꯣꯏꯕꯒꯤ ꯑꯗꯨꯝ ꯇꯧꯕꯤꯔꯦ ꯑꯗꯣ ꯕ꯭ꯔꯥꯖꯤꯜ ꯒꯁꯥꯟꯅꯒꯧꯔꯕꯅꯤꯅ ꯎꯄꯥꯏ ꯂꯩꯇꯅꯦ ꯕ꯭ꯔꯥꯖꯤꯜ
ꯃꯤ ꯑꯗꯨꯗꯤ ꯑꯗꯨꯗꯤ ꯕ꯭ꯔꯣꯅ ꯁꯨꯃꯥꯏꯅ ꯈꯟ ꯇꯥꯔꯦ ꯃꯤꯗ ꯕꯦꯁ ꯇꯤꯝ ꯋꯤꯟꯅ ꯅ ꯈꯜꯂꯦ
ꯍꯣꯏ ꯍꯣꯏ ꯑꯗꯣ ꯈ꯭ꯋꯥꯏꯗꯒꯤ ꯄꯥꯝꯕꯁꯤꯅ ꯕ꯭ꯔꯖꯤꯜ ꯄꯥꯝꯕꯅꯤꯅ ꯎꯄꯥꯏ ꯂꯩꯇꯦꯗꯅ
ꯑꯁ ꯑꯗꯣ ꯕ꯭ꯔꯥꯖꯤꯜꯁꯦ ꯅꯦꯃꯥꯔꯁꯨ ꯀꯩꯅꯣ ꯈꯔ ꯏꯟꯖꯔ ꯀꯩꯅꯣꯗꯤ ꯇꯧꯔ ꯃꯥꯜꯂꯦ ꯄ꯭ꯂꯦꯗꯤ ꯀꯨꯝꯕ ꯍꯧꯔ ꯃꯥꯂꯦ ꯑꯍꯥꯟꯕꯩ
ꯅꯍꯥꯟ ꯇ꯭ꯋꯦꯟꯇꯤ ꯃꯤꯅꯤꯠꯁ ꯇ꯭ꯋꯦꯟꯇꯤ ꯃꯤꯅꯤꯠ ꯈꯛ ꯁꯥꯟꯅꯕꯅꯦꯗ ꯇ꯭ꯋꯦꯟꯇꯤ ꯃꯤꯅꯤꯠꯁ ꯈꯛ ꯁꯥꯟꯅꯕꯗꯨꯗ ꯃꯥꯅ ꯆꯥꯟꯁ ꯁꯦꯝꯃꯤꯗꯨꯗꯤ ꯐꯖꯔꯦ ꯑꯁ ꯃꯔꯤꯔ ꯁꯦꯝꯃꯦ ꯇ꯭ꯋꯦꯟꯇꯤ ꯃꯤꯅꯤꯠꯁꯇꯨꯗ ꯑꯗꯨꯒꯤ ꯆꯥꯟꯁꯇꯣ ꯃꯦꯠꯆ ꯑꯃ ꯁꯥꯟꯅꯉꯝꯃꯗꯤ ꯑꯁ ꯐꯖꯅ ꯆꯥꯅꯅꯤ ꯆꯟꯒꯅꯤꯗ
ꯃꯥꯅꯦ ꯕ꯭ꯔꯣ ꯃꯃꯥꯡꯒꯤ ꯋꯥꯔꯜ ꯀꯞ ꯇ꯭ꯋꯦꯟꯇꯤ ꯇꯨꯒꯤꯗꯣ ꯑꯗꯨꯗꯗꯤ ꯑꯁ ꯌꯥꯝ ꯀꯟꯅ ꯀꯩꯅꯣ ꯇꯧꯅꯗ꯭ꯔꯣ ꯍꯥꯏꯗꯤ ꯍꯥꯏꯗꯤ ꯀꯩ ꯍꯥꯏꯅꯤ ꯀꯩ ꯇꯤꯝ ꯑꯅꯤꯃꯛꯁꯦ ꯍꯥꯏꯗꯤ ꯄꯣꯔꯇꯨꯒꯜꯒꯤ ꯐꯦꯟꯈꯩꯁꯤ ꯌꯥꯝ ꯀꯟꯅ ꯀꯩꯅꯣ ꯇꯧꯋꯤꯗꯅ ꯑꯁ ꯀꯩ ꯍꯥꯏꯅꯤ ꯕꯦꯇꯜ ꯇꯧꯅꯕ ꯍꯥꯏꯒꯗ꯭ꯔꯥ ꯀꯩ ꯍꯥꯏꯅꯤ ꯇꯧꯗ꯭ꯔꯣ ꯍꯥꯏꯗꯤ ꯑꯈꯣꯏꯅ ꯋꯥꯜ ꯄꯦꯄꯔ ꯂꯧꯕꯩ ꯃꯇꯥꯡ
ꯍꯦ
ꯑꯗꯨꯕꯨꯗꯤ ꯅꯨꯡꯉꯥꯏ ꯋꯥꯔꯜ ꯀꯞꯀꯤ ꯅꯨꯡꯉꯥꯏꯕ ꯍꯥꯏꯒ꯭ꯔꯥ ꯑꯗꯨꯒꯤ ꯗ꯭ꯔꯃꯥꯗꯨꯝꯗꯤ ꯅꯨꯡꯉꯥꯏꯀꯣ
ꯑꯗꯨ ꯂꯩꯕꯒꯤ ꯅꯨꯡꯉꯥꯏꯔꯤꯅꯦꯗ ꯐꯦꯟ ꯐꯦꯟꯁ ꯑꯅꯤ ꯁꯨꯕꯩ ꯍꯥꯏꯔꯗꯤ ꯑꯃꯅꯁꯨ ꯑꯈꯣꯏ ꯀꯥꯅꯤ ꯇꯧꯅꯔ ꯈꯠꯅꯔꯒꯦ ꯇꯥꯏꯞꯇ ꯇꯧꯔꯒ ꯄꯩꯁꯥꯒ ꯊꯥꯅꯔꯒꯀꯣ ꯅꯨꯡꯉꯥꯏꯕꯅꯤꯗ ꯑꯗꯨꯅ ꯍꯥꯏꯕꯗꯤ ꯁꯨꯝ ꯇꯤꯝꯗꯣ ꯑꯃꯈꯛ ꯑꯣꯏꯔꯝꯃꯗꯤ ꯐꯨꯠꯕꯣꯜ ꯌꯦꯡꯕꯁꯨ ꯅꯨꯡꯉꯥꯏꯔꯣꯏꯗꯣꯏꯅꯤꯅꯦ ꯐꯨꯠꯕꯣꯜ ꯌꯦ ꯃꯤꯅꯦꯁꯦ ꯃꯤ ꯃꯤ ꯇꯔꯨꯛ ꯇꯔꯦꯠ ꯁꯨꯔꯒ ꯇꯤꯝꯗꯣ ꯇꯣꯉꯥꯟ ꯇꯣꯉꯥꯟꯕ ꯑꯣꯏꯔꯗꯤ ꯅꯨꯡꯉꯥꯏꯑꯕ ꯐꯨꯠꯕꯣꯜꯒꯤ ꯌꯦꯡꯕꯒꯤ ꯅꯨꯡꯉꯥꯏꯕꯗꯣ ꯊꯣꯛꯑꯦꯕꯀꯣ ꯅꯠꯠꯔꯗꯤ ꯊꯣꯛꯇꯦꯗꯥ
ꯄꯣꯒꯔꯦ ꯍꯥꯏꯕ ꯄꯥꯎ ꯇꯥꯏ ꯖꯔꯃꯅꯤꯁꯨ ꯕꯣꯜ
ꯖꯔꯃꯅꯤ ꯄꯣꯕꯅꯦ ꯇꯨ ꯋꯥꯟꯗ ꯄꯣꯕꯅꯦ ꯑꯗꯨ ꯆꯪꯕꯨꯗꯤ ꯆꯪꯉꯦꯕꯀꯣ
ꯑꯥ
ꯑꯗꯣ ꯉꯝꯕꯁꯤꯡꯗꯨ ꯑꯃꯨꯛ ꯊꯣꯛꯇꯤ ꯊꯣꯛꯄꯅꯦꯕ ꯃꯣꯏ ꯆꯪꯗ꯭ꯔꯦꯕ ꯊꯥꯔꯇꯤ ꯇꯨꯗꯣ
ꯑꯣ ꯆꯪꯗ꯭ꯔꯤꯕ ꯍꯧꯖꯤꯛꯁꯦ
ꯉꯝꯕꯁꯤꯡꯗꯣ ꯄꯣꯗꯤ ꯄꯣꯅ ꯂꯩꯍꯧꯔꯦꯕ ꯎꯝ ꯀꯋꯥꯂꯤꯐꯥꯏ ꯑꯣꯏ ꯉꯝꯕꯩ ꯋꯥꯅꯤ ꯀ꯭ꯋꯥꯂꯤꯐꯥꯏ ꯑꯣꯏꯗ꯭ꯔꯦꯕ ꯍꯥꯏꯕꯗꯤ ꯖꯔꯃꯅꯤꯗꯤ ꯒꯦꯝ ꯑꯅꯤ ꯉꯝꯃꯒ ꯂꯩꯔꯕꯅꯦꯕ
ꯑꯥ
ꯀ ꯄꯣꯕꯁꯤꯡꯗꯣ ꯍꯧꯖꯤꯛꯀꯤ ꯖꯔꯃꯅꯤꯗ ꯉꯝꯕꯁꯤꯡꯗꯨꯅ ꯃꯦꯠꯁ ꯁꯅꯥꯒꯦ ꯃꯃꯥꯡꯒꯤ ꯃꯦꯠꯁ ꯑꯅꯤꯗꯨ ꯄꯣꯛꯕꯅꯦꯕ ꯂꯥꯁꯀꯤꯗꯨꯗ ꯉꯝꯕꯅꯦꯕ ꯄꯣꯏꯟꯁ ꯇꯣ ꯄꯣꯏꯟꯁ ꯇꯣ ꯐꯖꯅ ꯂꯣ ꯑꯣꯏꯔꯦꯕ ꯃꯣꯏꯒꯤꯗꯣ ꯑꯗꯨꯒꯤ ꯄꯨꯜꯗ ꯇꯤꯝ ꯃꯔꯤ ꯃꯔꯤ ꯂꯩꯕꯗꯣ ꯑꯍꯨꯝꯈꯛ ꯈꯍꯠꯇꯣꯏꯅꯦꯕꯀꯣ
ꯍꯥꯥ
ꯑꯗꯨꯅ ꯃꯣꯏꯗ ꯂꯩꯍꯧꯔꯦꯗ ꯈ꯭ꯋꯥꯏꯗꯒꯤ ꯂꯣ ꯄꯣꯏꯟ ꯑꯣꯏꯕꯒꯤ ꯎꯄꯥꯏ ꯂꯩꯇꯦ ꯖꯔꯃꯅꯤꯗ ꯉꯝꯃꯁꯨ
ꯑꯣꯁ
ꯒ꯭ꯔꯨꯞ ꯏꯁꯇꯦꯖꯇꯤ ꯒ꯭ꯔꯨꯞ ꯏꯁꯇꯦꯖ ꯑꯣꯏꯔꯤꯕꯅꯤꯅ ꯃꯤ ꯃꯣꯏ ꯂꯩꯍꯧꯔꯦ ꯎꯄꯥꯏ ꯂꯩ ꯏꯑ ꯅꯣꯑ ꯑꯣꯏ ꯑꯣꯍꯗꯔꯤꯕꯅꯤꯅ ꯅꯣꯑ ꯑꯣꯏꯔꯗꯤ ꯖꯔꯃꯥꯅꯤ ꯗꯣ ꯄꯣꯒꯗꯕ
ꯑꯗꯨꯒꯤ ꯗ ꯋꯥꯔꯤ ꯅꯨꯡꯈꯥꯏ ꯔꯒꯑꯅꯤ
ꯍꯥꯎꯔꯅꯤ ꯍꯧꯖꯤꯛ ꯔꯑꯣꯟ ꯎꯐ ꯊꯥꯔꯇꯤ ꯇꯨꯁꯦ ꯇꯤꯝ ꯈꯔꯗꯤ ꯈꯪꯅꯔꯦꯅ ꯍꯧꯖꯤꯛ ꯕ꯭ꯔꯥꯖꯤꯜꯒ ꯖꯄꯥꯟꯒꯨꯝꯕꯁꯦꯗꯤ ꯈꯪꯈ꯭ꯔꯦꯗꯅ ꯑꯗꯨꯒ ꯄꯣꯔꯇꯨꯒꯜꯒ ꯀꯣꯂꯣꯝꯕꯤꯌꯥ ꯍꯧꯖꯤꯛꯁꯤ ꯑꯗꯨ ꯉꯝꯕ ꯉꯝꯕꯗꯤ ꯁꯤꯕꯁꯤꯡꯁꯤꯗ ꯑꯗꯨꯝ ꯂꯩꯍꯧꯔꯅꯦꯕ
ꯑꯁ ꯀꯩꯅꯣ ꯍꯧꯔꯛꯑꯅꯤ ꯀꯞꯅꯕ ꯈꯣꯠꯅꯕ ꯃꯌꯥꯝ ꯎꯕ ꯍꯧꯔꯅꯤ ꯄ꯭ꯂꯦꯌꯔꯁꯤꯡ ꯀꯩꯅꯣ ꯀꯩꯅꯣꯁꯨ ꯑꯗꯨꯝ ꯀꯩꯅꯣ ꯇꯧꯕ ꯃꯥꯜꯂꯦꯀꯣ ꯑꯥ ꯐ꯭ꯔꯥꯟꯁꯁꯨ ꯑꯗꯨꯝ ꯕꯣꯜ ꯐꯖꯕ ꯃꯥꯜꯂꯦ ꯍꯟꯗꯛ ꯃꯣꯏꯁꯦ ꯐꯖꯅ ꯑꯝꯇ ꯂꯣꯁ ꯂꯩꯇꯕ ꯃꯥꯜꯂꯦ ꯄꯥꯥꯄꯦ ꯐꯖꯅ ꯇꯧꯕ ꯃꯥꯜꯂꯦ ꯍꯟꯗꯛꯁꯨ ꯑꯗꯨꯝ
ꯍꯟꯗꯛ ꯉꯛ ꯉꯇꯅ ꯃꯣꯏ ꯑꯦꯇꯤꯅꯁꯨ ꯃꯣꯏ ꯆꯝꯄꯤꯌꯟ ꯑꯣꯏꯔꯦ ꯇ꯭ꯋꯦꯟꯇꯤꯗꯁꯨ ꯑꯩꯠꯇꯤꯅ ꯑꯩꯠꯇꯤꯟꯗꯁꯨ ꯃꯣꯏ ꯆꯝꯄꯤꯌꯟꯅꯦ ꯇꯨꯗꯁꯨ ꯃꯣꯏ ꯐꯥꯏꯅꯦꯜ ꯁꯥꯟꯅꯔꯤꯅꯦ ꯑꯥꯔꯖꯦꯟꯇꯤꯅꯥꯒ ꯍꯟꯗꯛ ꯃꯣꯏ ꯄ꯭ꯂꯦ ꯑꯍꯨꯝꯃꯛ ꯂꯣꯏ ꯉꯝꯃꯤꯅꯦ ꯃꯣꯏꯗꯤ ꯑꯁ ꯇ꯭ꯔꯥꯏꯀꯔꯁꯨ ꯐꯖꯔꯦ ꯑꯁꯇ ꯃꯣꯏ ꯗꯤꯐꯦꯟꯗꯔꯁꯨ ꯐꯖꯔꯦ ꯃꯣꯏꯁꯦ ꯀꯅꯥꯅ ꯈꯪꯉꯤꯅ ꯃꯣꯏ ꯃꯣꯏꯒ ꯑꯥꯔꯖꯦꯟꯇꯤꯅꯥ ꯑꯃꯨꯛ ꯐꯥꯏꯅꯦꯜ ꯁꯥꯟꯅꯕ꯭ꯔꯥ ꯈꯪꯗꯦ ꯀꯅꯥ
ꯇꯧꯔꯛꯄꯁꯨ ꯌꯥꯏ ꯍꯥꯏꯗꯣ ꯈꯪꯗꯦ ꯀꯩꯅꯣ ꯍꯣꯏ ꯑꯇꯩ ꯑꯇꯩ ꯇꯤꯝꯁꯤꯗꯤ ꯄ꯭ꯂꯦꯌꯔ ꯐꯥꯎꯕ ꯏꯁꯇꯥꯔ ꯄ꯭ꯂꯦꯌꯥꯔ ꯌꯥꯎꯔꯒꯁꯨ ꯃꯣꯏ ꯇꯤꯝꯁꯦ ꯌꯥꯗꯅꯤꯅ ꯌꯧꯔꯛꯄ
ꯑꯃꯈꯛꯇꯅꯗꯤ ꯌꯥꯔꯣꯏꯕꯀꯣ ꯏꯁ꯭ꯇꯥꯔ ꯄ꯭ꯂꯦꯌꯔ ꯍꯥꯏꯔꯁꯨ ꯃꯤ ꯑꯃꯈꯛꯇꯅꯗꯤ ꯌꯥꯔꯣꯏꯕ ꯍꯥꯏꯕꯗꯤ ꯑꯦꯂꯕꯦꯟ ꯃꯦꯟꯁ ꯁꯤꯗ ꯑꯦꯠꯂꯤꯁ ꯃꯔꯤ ꯃꯉꯥ ꯌꯧꯔꯗꯤ
ꯃꯥꯅꯦ ꯕꯦꯀꯤꯡ ꯂꯤꯡꯕ ꯃꯤꯠ ꯂꯤꯡꯕ ꯅꯠꯇ꯭ꯔꯥꯒ ꯃꯣꯏ ꯏꯁꯇꯕꯔꯥꯏꯛꯀꯔ ꯂꯤꯡꯕ
ꯕꯣꯜ ꯁꯅꯕ ꯍꯩ ꯍꯥꯏꯅ ꯃꯤ ꯑꯃꯈꯛꯇꯅꯇ ꯌꯥꯔꯣꯏꯕ ꯑꯗꯨꯁꯨ ꯌꯥꯔꯦꯕ ꯏꯁꯄꯦꯟ ꯁꯨ ꯗꯨꯝ ꯐꯖꯩꯌꯦ ꯑꯗꯨꯝ ꯇꯧꯔꯛꯀꯅꯤ ꯃꯣꯏꯁꯨ ꯑꯃ ꯑꯃꯨꯔꯛ ꯄꯣꯛꯈꯤꯕꯅꯤ ꯑꯗꯨ ꯃꯣꯏꯁꯨꯪ ꯆꯪꯉꯦꯕ ꯑꯩ ꯁꯤ ꯌꯥꯝꯕꯅꯤ ꯂꯦꯃꯤꯅ ꯂꯦꯃꯤꯟꯌꯥ ꯑꯃ ꯌꯪꯒꯦꯁ ꯄ꯭ꯂꯦꯌꯔꯗꯣ ꯁꯦꯀꯦꯟ ꯌꯪꯒꯦꯁ ꯄ꯭ꯂꯦꯌꯔꯗꯣ ꯂꯥꯛꯑꯦ ꯃꯥꯁꯨ ꯌꯥꯎꯔꯦ ꯂꯩꯃꯤꯟ ꯌꯦꯃꯜ ꯌꯥꯎꯔꯦ ꯑꯗꯨꯒ ꯐꯦꯔꯟ ꯇꯣꯔꯦꯁꯇꯨ ꯌꯥꯎꯔꯦ
ꯑꯥ
ꯑꯁ ꯌꯥꯝ ꯃꯣꯏꯁꯨ ꯐꯖꯕꯅꯦꯍꯦ ꯗꯤꯐꯦꯟꯗꯔꯒ ꯂꯣꯏ ꯑꯁ ꯏꯁꯇꯥꯔ ꯄ꯭ꯂꯦꯌꯔ ꯉꯥꯛꯇꯅꯦ ꯕꯥꯔꯁꯣꯂꯣꯅꯥꯗ ꯁꯅꯥꯅꯕ ꯃꯤ ꯉꯇ ꯉꯇꯅꯦꯕ ꯕꯥꯔꯁꯤꯂꯣꯅꯥꯒ ꯄꯤ ꯑꯩꯆ ꯖꯤꯗ ꯁꯥꯟꯅꯕ ꯉꯥꯛꯇꯅꯦ
ꯑꯠꯆꯥ ꯑꯠꯆꯥ ꯑꯗꯨꯗꯤ ꯕꯄꯂꯦꯁꯦ ꯃꯩ ꯇꯥꯟꯅꯔꯛꯈꯤꯗꯣꯔꯤꯅꯦꯀꯣ
ꯅꯨꯡꯉꯥꯏꯒꯗꯧꯔꯤꯕꯅꯦ ꯑꯗꯨꯒ ꯏꯈꯪ ꯈꯪꯍꯧ ꯅ ꯊꯥꯖꯗꯅ ꯌꯨ ꯑꯦꯁ ꯑꯦꯒꯤ ꯇꯤꯝꯁꯨ ꯌꯥꯝ ꯐꯖꯕꯅꯤ
ꯑꯣ ꯍꯥꯏ ꯇꯥꯏꯅꯦ ꯑꯗꯨꯃꯥꯏꯅ ꯌꯨ ꯑꯦꯁ ꯑꯦꯁꯨ ꯍꯟꯗꯛꯇꯤ ꯕꯣꯜ ꯃꯃꯥꯡ ꯌꯦꯡꯅꯕꯗꯗꯤ ꯌꯥꯝ ꯐꯖꯩ ꯍꯥꯏꯅ ꯄꯥꯎ ꯇꯥꯏ
ꯑꯩꯁ ꯐꯖꯕꯅꯦ ꯉꯁꯤ ꯑꯌꯨꯛꯁꯨ ꯉꯝꯃꯤꯅꯤ ꯃꯣꯏ
ꯑꯣ ꯑ ꯃꯣꯏꯗꯤ ꯀꯩꯅꯣ ꯑꯣꯏꯔꯝꯒꯅꯤꯅꯦ ꯍꯣꯁ ꯑꯣꯏꯔꯝꯒꯅꯤꯅꯦ ꯃꯣꯏꯖꯦ
ꯍꯣꯏ ꯍꯣꯁ ꯑꯣꯏꯕꯅꯦ ꯃꯣꯏꯒ ꯃꯦꯛꯁꯤꯀꯣꯒ ꯑꯗꯨꯒ ꯀꯅꯥꯗꯥꯒ
ꯑꯣ ꯀꯅꯥꯗꯁꯨ ꯌꯥꯎꯔꯤꯕꯕ ꯀꯣꯁꯤ
ꯇꯤꯝ ꯍꯣꯁꯁꯦ ꯇꯤꯝ ꯑꯍꯨꯝꯅꯦꯕ ꯑꯗꯨꯅ ꯃꯣꯏꯅ ꯑꯍꯨꯝ ꯁꯤꯜꯂꯤꯁꯤꯗꯤ ꯀꯩꯒꯤ ꯅꯠꯇꯦꯗ ꯀꯩꯁꯨꯒꯤ ꯅꯠꯇꯦ ꯍꯥꯏꯕꯗꯤ ꯀꯟꯇ꯭ꯔꯤ ꯑꯃꯈꯛꯇꯗ ꯁꯦꯝꯃꯗꯤ ꯃꯣꯏ ꯏꯁꯇꯦꯗꯤꯌꯝ ꯑꯅꯧꯕ ꯁꯦꯝ ꯁꯦꯝꯒꯗꯕꯒꯤ
ꯃꯥꯅꯦ ꯃꯥꯅꯦ ꯀꯩꯅꯣꯁꯨ ꯈꯔ ꯑꯣꯏꯕꯅꯦ ꯑ ꯌꯨ ꯑꯦꯁ ꯑꯦ ꯑꯗꯨꯝꯕ ꯏꯁꯄꯣꯔꯠꯀꯤ ꯀꯩꯅꯣ ꯐꯨꯠꯕꯣꯜꯒꯤꯗꯤ ꯈ ꯋꯥꯠꯀꯨꯝ ꯇꯧꯕꯅꯤ ꯍꯥꯏ
ꯍꯣꯏ ꯑꯥ ꯍꯣꯏ ꯑꯗꯨꯒꯨꯝꯕ ꯁꯦꯝꯒꯠ ꯁꯥꯖꯤꯗꯒꯤ ꯆꯪꯒꯗꯕꯅꯦꯕ ꯑꯗꯨꯒꯤ ꯀꯥꯎꯟꯇ꯭ꯔꯤ ꯑꯍꯨꯝꯗꯨꯗ ꯁꯤꯜꯂꯗꯤ ꯀꯩꯅꯣꯁꯨ ꯆꯞ ꯆꯥꯔꯦ ꯏꯁꯇꯦꯗꯤꯌꯝꯒꯨꯝꯕ ꯁꯨꯝ ꯆꯥꯔꯦ
ꯎꯝ ꯑꯗꯨ ꯀꯩꯅꯣꯁꯨ ꯑꯣꯏꯔꯝꯕ ꯌꯥꯏ ꯍꯟꯗꯛꯇꯤ ꯄ꯭ꯂꯦ ꯃꯁꯤꯡꯁꯨ ꯌꯥꯝꯈꯠꯂꯛꯏꯗꯅ ꯃꯃꯥꯡ ꯊꯥꯔꯇꯤ
ꯑꯗꯣ ꯀꯩꯅꯣꯁꯨ ꯂꯧꯊꯣꯛꯈꯕꯅꯦ ꯊꯝ ꯊꯥꯔꯇꯤꯒꯤꯁꯨ ꯀꯥꯎꯟꯇ꯭ꯔꯤ ꯑꯍꯨꯝ ꯑꯣꯏꯗꯣꯏꯅꯦ
ꯑꯣ ꯀꯩꯅꯣ ꯑꯣꯏꯔꯨꯔꯁꯦ ꯃꯣꯏꯒꯤ ꯔꯤꯁꯣꯔꯁ ꯀꯩꯀꯥ ꯁꯦꯌꯥꯔꯤꯡ ꯇꯧꯅ ꯀꯣ